ꯂꯣ
ꯇꯥꯏꯌꯦ ꯇꯥꯏꯌꯦ
ꯆꯥꯛ ꯆꯥꯔꯕ꯭ꯔꯣ
ꯆꯥꯗ꯭ꯔꯦ
ꯀ꯭ꯔꯤ ꯃꯊꯦꯜ
ꯉꯁꯤꯁꯦ ꯑꯁ ꯀꯥꯎꯋꯤ
ꯀꯌꯥꯃꯨꯛꯁꯨ ꯀꯨꯏꯈ꯭ꯔꯕꯒꯤꯔꯣ
ꯅꯠꯇꯦꯗ ꯀꯩꯅꯣ ꯌꯥꯝ ꯍꯥꯎꯗꯕꯒꯤꯔꯣ ꯀꯪꯗ꯭ꯔꯦ ꯑꯣ ꯍꯪꯒꯥꯝ ꯍꯪꯒꯥꯝ ꯑꯈꯥꯕꯗꯣ
ꯑꯥ ꯑꯗꯨꯗꯤ ꯌꯥꯝ ꯍꯥꯎꯋꯤꯅꯦ
ꯎꯝ ꯍꯥꯏꯗꯤ ꯄꯨꯟꯆꯥꯥ ꯆꯥ ꯅꯣꯡ ꯐꯗꯣꯛ ꯆꯥꯕꯗꯤ ꯍꯥꯎꯋꯤꯗ
ꯑꯣ ꯑꯩ ꯑꯈꯥꯕ ꯆꯥꯕ ꯍꯩꯇꯦ
ꯑꯥꯁ ꯈꯥꯃꯦꯟ ꯃꯆꯥ ꯑꯀꯥꯕ ꯂꯩꯗꯅ ꯑꯗꯨꯁꯨ ꯍꯥꯎꯕꯅꯤꯗꯣ
ꯑꯗꯨꯁꯨ ꯍꯥꯎꯇꯦ
ꯑꯥꯁ
ꯅꯪꯃꯣ ꯂꯣꯏꯅꯒꯗꯕ ꯃꯤꯅꯤ ꯈꯔ ꯋꯥꯔꯅꯤꯀꯣ
ꯋꯥꯕꯅꯤ ꯋꯥꯕꯅꯤ
ꯑ ꯑ
ꯃꯅꯥ ꯃꯁꯤꯡꯗꯤ ꯑꯩꯒꯗꯤ ꯑꯣꯏꯔꯔꯣꯏ
ꯁꯨꯃꯥꯏ ꯇꯧꯔꯗꯤ ꯅꯪ ꯄꯨꯟꯁꯤꯔꯔꯣꯏ
ꯍꯥꯎꯇꯦ ꯍꯦ
ꯍꯥꯎꯕ ꯍꯥꯎꯇꯕ ꯅꯠꯇꯦꯅꯦ ꯍꯛꯆꯥꯡ ꯗꯔꯀꯥꯔ ꯑꯣꯏꯗꯣꯏꯅꯤ
ꯑꯁ ꯑꯗꯨ ꯑꯣꯏꯔꯁꯨ
ꯑꯥꯁ ꯁꯤꯅꯤꯡꯉ ꯁꯤꯌꯣ ꯍꯥꯏꯁꯤꯅꯤꯅ ꯅꯪꯒꯤ ꯋꯥꯔꯤꯗꯨꯗꯤ
ꯁꯤꯈ꯭ꯔꯁꯨ ꯍꯥꯎꯅ ꯆꯥꯔꯒ ꯁꯤꯒꯤꯅꯦ ꯀꯔꯤ ꯑꯈꯥꯕ ꯆꯥꯕ
ꯑꯥꯁ ꯑꯩꯅꯦ
ꯉꯁꯤꯗ ꯗꯦꯠ ꯇꯨ
ꯋꯥꯟꯦꯍꯦ ꯅꯪꯁꯨ
ꯋꯥꯟ ꯔꯣ ꯇꯨꯔꯣ
ꯋꯥꯟꯅꯦ ꯖꯨꯜꯂꯥꯏ ꯍꯧꯕꯗ ꯉꯥꯏꯔꯤ
ꯑꯣ ꯑꯩ ꯑꯩꯅ ꯑꯕ ꯐꯣꯟ ꯌꯦꯡꯉꯒ ꯗꯦꯠ ꯋꯥꯟ ꯑꯣ ꯎꯕꯅꯤ ꯉꯁꯤꯒꯤꯗꯤ ꯗꯦꯠ ꯇꯨ ꯑꯣꯏꯔꯕꯅꯤ ꯈꯟꯕ
ꯑ
ꯕꯣꯏ ꯌꯦꯡꯉꯩ ꯄꯨꯡ ꯑꯃ ꯃꯈꯥꯏ ꯑꯋꯥꯏꯗ ꯇꯨꯝꯃꯦꯕꯀꯣ
ꯁꯤ ꯌꯥꯏꯌꯦꯀꯣ
ꯌꯥꯗ꯭ꯔꯦ ꯌꯥꯗ꯭ꯔꯦ ꯀꯣꯛ ꯆꯥꯏꯔꯦ ꯎꯝ ꯐ꯭ꯔꯤꯗ ꯑꯗꯨꯝ ꯂꯩꯗꯣꯏꯅꯣ ꯉꯁꯤꯁꯦ
ꯍꯣꯏ
ꯑꯗꯨꯗꯤ ꯐꯣꯟꯗꯤ ꯊꯥꯗꯧꯗꯧ ꯃꯥꯟꯗ꯭ꯔꯦ ꯅꯪꯒꯤꯗꯨꯗꯤ
ꯉꯔꯥꯡꯁꯨ ꯊꯥꯗꯣꯛꯃꯟꯗꯕꯒꯤ ꯁ꯭ꯋꯤꯁ ꯑꯣꯐ ꯇꯥꯔꯈ꯭ꯔꯕꯗꯨꯕꯨ
ꯑꯣ ꯑꯦ ꯅꯠꯇꯦ ꯅꯪ ꯉꯔꯥꯡ ꯐꯣꯟ ꯕꯦꯇ꯭ꯔꯤ ꯂꯩꯇꯕꯒꯤꯔꯣ ꯅꯠꯇ꯭ꯔꯒ ꯒꯦꯝ ꯁꯟꯅꯥꯕ ꯆꯠꯈꯤꯕꯒꯤꯔꯣ
ꯑꯁ ꯁꯨ꯭ꯏꯁꯑꯣꯐ ꯇꯧꯈ꯭ꯔꯦ ꯍꯥꯏꯔꯒ
ꯑꯩ ꯇꯦꯛꯁ ꯊꯥꯕꯗꯤ ꯆꯠꯂꯤꯕ꯭ꯔꯥ
ꯅꯠꯇꯦ ꯑꯗꯨꯗꯗꯤ ꯑꯩꯗꯣ ꯆꯥꯔꯤꯑꯦꯕ ꯑꯗꯨꯗꯗꯤ
ꯆꯥꯛ ꯆꯥ ꯆꯥꯔꯒ ꯑꯗꯨꯝ ꯃꯊꯟꯇ ꯃꯨꯛꯈꯤꯕ
ꯆꯥꯖ ꯖꯥꯔꯒ ꯑꯩꯗꯣ ꯀꯩꯅꯣ ꯌꯦꯡꯕꯅꯦꯕ ꯗ꯭ꯔꯃꯥ ꯑꯗꯣ ꯃꯨꯠꯈꯤꯕ
ꯆꯥꯕꯗ ꯐꯥꯎ ꯂꯦꯞꯇꯦ ꯍꯥꯏꯅꯦ
ꯎ
ꯐꯣꯟꯁꯦ ꯐꯣꯟꯁꯨ ꯋꯥꯔꯝꯅꯤꯗ
ꯋꯥꯗꯕꯅꯤꯗ ꯉꯔꯥꯡ ꯍꯪꯕꯅꯦ ꯋꯥꯕ꯭ꯔꯅ ꯋꯥꯗꯦ ꯈꯨꯝꯃꯦ
ꯑ ꯑꯗꯨꯗꯤ ꯑꯩ ꯍꯥꯟꯅ ꯇꯨꯝꯃꯒꯦ ꯍꯥꯏꯔꯝꯃꯨꯔꯣ
ꯑꯩ ꯐꯣꯟ ꯃꯨꯠꯈ꯭ꯔꯒ ꯂꯥꯏꯇꯁꯨ ꯂꯥꯛꯇꯕ ꯉꯔꯥꯡꯗꯣ ꯑꯗꯨꯒꯤ ꯎꯝ
ꯑꯥꯏꯐꯣꯟ ꯅꯠꯇ꯭ꯔꯗꯤ ꯈꯔ ꯈꯥꯡꯕꯅꯤꯗ ꯑꯦꯟꯗ꯭ꯔꯣꯏꯗꯇꯤ
ꯑꯁ ꯑꯗꯨ ꯑꯣꯏꯔꯁꯨ ꯖꯦꯔꯣꯃꯛꯇꯤ ꯅꯪꯁꯨ ꯈꯥꯡꯉꯣ ꯍꯥꯏꯕ꯭ꯔꯣ ꯑꯦꯟꯗ꯭ꯔꯣꯏꯗ ꯑꯣꯏꯔꯁꯨ
ꯍꯨꯡ
ꯋꯥꯟ ꯄꯥꯔꯁꯦꯟꯅ ꯍꯦꯟꯅ ꯀꯨꯏꯅ ꯆꯠꯄꯅꯤꯍꯦ
ꯑꯗꯨ ꯑꯩꯒꯤꯗꯤ ꯖꯦꯔꯣꯅꯤꯅ ꯑꯥ
ꯖꯤꯔꯣ ꯇꯥꯔꯝꯗꯥꯏꯗ ꯄꯨꯡꯈꯥꯏ ꯑꯃꯗꯤ ꯄꯥꯏꯕꯅꯤ ꯄꯨꯡꯈꯥꯏꯃꯛ ꯄꯨꯡꯈꯥꯏ ꯅꯠꯇꯦ ꯐꯤꯐꯇꯤꯟ ꯃꯤꯅꯤꯠꯁ ꯀꯨꯝꯕꯗꯤ ꯆꯠꯄꯅꯤꯗꯥ ꯋꯥꯟ ꯄꯔꯁꯦꯟꯗꯤ ꯑꯗꯨꯒ ꯁꯠꯗꯥꯎꯟ ꯇꯧꯈ꯭ꯔꯗꯤ ꯎꯄꯥꯏ ꯂꯩꯇ꯭ꯔꯦ
ꯑꯩꯗꯣ ꯉꯔꯥꯡꯗꯣ ꯍꯣꯠꯁꯄꯣꯠꯁ ꯄꯤꯔ ꯂꯩꯕ ꯑꯗꯨꯒꯤ
ꯅꯊꯟꯇꯥ ꯅꯠꯇꯦꯅꯦ ꯑꯩꯁꯨ ꯄꯤꯔꯤꯝꯅꯤ ꯑꯩ ꯑꯩꯉꯣꯟꯗꯗꯤ ꯑꯩꯉꯣꯟꯗ ꯐꯣꯟ ꯑꯍꯨꯝꯅꯤ ꯍꯣꯠꯁꯄꯣꯠ ꯁꯝꯃꯤꯁꯦ
ꯃꯩ ꯍꯧꯗꯕ꯭ꯔꯣ ꯅꯪꯒꯤ ꯐꯣꯟꯗꯣ
ꯑꯁ ꯁꯥꯒꯠꯂꯦ ꯀꯩꯗꯧꯔꯒꯦ ꯈꯪꯗꯦ ꯀꯃꯥꯏꯟ ꯇꯧꯕꯅꯣ ꯌꯥꯝ ꯁꯥꯏ ꯒꯦꯝ ꯁꯥꯟꯅꯔꯗꯤ ꯑꯣ ꯃꯊꯟꯗ ꯆꯦꯟꯕꯒꯨꯝ ꯇꯧꯕꯅꯦ ꯃꯔꯛ ꯃꯔꯛꯇ
ꯑꯗꯨꯕꯨ ꯀꯥꯏꯗꯩꯅꯣ ꯑꯦ ꯑꯥꯏꯅ ꯑꯗꯨꯝ ꯉꯝꯃꯤ ꯉꯝ ꯉꯝꯍꯟꯒꯅꯤ
ꯎꯝ ꯉꯝꯍꯜꯂꯅꯤ ꯎꯝ
ꯉꯔꯥꯡꯗꯤ ꯅꯣꯔꯋꯦꯅ ꯅꯩꯊꯠꯂꯦ
ꯑꯥ
ꯉꯥꯏꯌꯣ ꯅꯪ ꯅꯠꯇ꯭ꯔꯣ ꯅꯠꯇꯦ ꯅꯪ ꯅꯠꯇꯦ ꯅꯨꯄꯥ ꯑꯃꯅꯤ ꯅꯣꯔꯋꯦ ꯄꯣꯔꯅꯤ ꯍꯥꯏꯕ ꯁꯥꯏ ꯕꯦꯠ ꯇꯧꯁꯦ ꯍꯥꯏꯕꯗ ꯁꯥꯏ
ꯅꯉꯣꯟꯗ
ꯑꯧ ꯐꯣꯟ ꯅꯝꯕꯔꯁꯨ ꯊꯤꯕ ꯐꯪꯗ꯭ꯔꯦ ꯐꯣꯟ ꯅꯝꯕꯔ ꯈꯪꯗꯦ
ꯑ ꯀꯃꯥꯏꯅ ꯅꯪꯉꯣꯟꯗ ꯕꯦꯠ ꯇꯧꯔꯛꯏꯕ
ꯅꯠꯇꯩ ꯕꯦꯠ ꯇꯧꯁꯤꯔꯥ ꯍꯥꯏꯕ ꯃꯥꯅ ꯑꯩꯅ ꯄꯩꯁꯥ ꯂꯩꯇꯦ ꯍꯥꯏꯕꯒꯤ ꯀꯥꯏꯗꯦ ꯀꯥꯏꯗꯦ ꯍꯥꯏꯌꯦ
ꯅꯪ ꯍꯧꯖꯤꯛ ꯁ꯭ꯀꯨꯜ ꯀꯥꯔꯤꯁꯦ ꯄꯩꯁꯥ ꯐꯪꯗꯣꯏꯅꯤꯅꯦ ꯍꯥ
ꯀꯔꯤ
ꯍꯧꯖꯤꯛ ꯁ꯭ꯀꯨꯜ ꯀꯥꯔꯤꯕꯁꯤ ꯄꯩꯁꯥ ꯐꯪꯗꯣꯏꯅꯦꯕ ꯒ꯭ꯌꯥꯟ ꯇꯥꯗ꯭ꯔꯦ ꯅꯪ ꯍꯧꯖꯤꯛ ꯀ꯭ꯂꯥꯁ ꯂꯧꯔꯤꯕꯅꯤꯅ ꯅꯪ ꯒ꯭ꯌꯥꯟ ꯇꯥꯔꯔꯣꯏ
ꯑꯣ ꯌꯥꯔꯦ ꯌꯥꯔꯦ ꯇꯥꯔꯦ
ꯑꯣ ꯐꯥꯏꯚ ꯖꯤ ꯂꯥꯛꯑꯕꯣ
ꯑꯧ ꯂꯥꯛꯑꯦ ꯂꯥꯛꯑꯦ ꯉꯁꯥꯏꯁꯨ ꯇꯨ ꯖꯤ ꯂꯩꯔꯝꯕ ꯑꯗꯨꯒꯤ ꯒ꯭ꯌꯥꯟ ꯇꯥꯄ ꯇꯥꯗꯕ
ꯒꯌ꯭ꯥꯟ ꯇꯥꯗꯦ ꯍꯣꯠꯁꯄꯣꯠ ꯁꯝꯃꯤ ꯍꯥꯏꯔꯒ
ꯀꯣꯟꯅ ꯄꯤꯕꯁꯨ ꯌꯥꯕ꯭ꯔꯥ ꯍꯥꯏꯕ ꯍꯪꯕ ꯌꯥꯗ꯭ꯔꯣ
ꯌꯥꯔꯗꯦꯅꯦ ꯑꯟꯂꯤꯃꯤꯇꯦꯠ ꯊꯥꯕꯤꯔꯨꯕꯅꯤꯅ
ꯎꯝ
ꯑꯁ ꯀꯩꯅꯣ ꯑꯩꯈꯣꯏꯒꯤꯁꯨ ꯒ꯭ꯌꯥꯁ ꯂꯤꯛ ꯇꯧꯕꯔꯥ ꯈꯪꯗꯦ ꯃꯅꯝꯗꯨ
ꯎꯝ ꯄꯣꯛꯈꯥꯏꯖꯅꯤ
ꯑꯦꯁ ꯑꯣꯏꯗ꯭ꯔꯤꯗ
ꯑꯩꯈꯣꯏ ꯁꯤꯗ ꯁꯤꯁꯇꯔꯁꯤꯡꯗꯣ ꯑꯌꯥꯝꯕ ꯇꯝꯃꯤꯡꯂꯣꯡꯗꯒꯤꯅꯤ
ꯁꯤꯁꯇꯔ
ꯎꯝ ꯍꯣꯏ ꯂꯩꯃꯤꯟꯅꯕꯗꯣ ꯂꯩꯃꯤꯟꯅꯕ ꯑꯩꯈꯣꯏꯒꯤ ꯁꯤꯅꯤꯌꯔ ꯁꯤꯅꯤꯌꯔ ꯍꯣꯏꯗꯤ ꯑꯩꯈꯣꯏꯗꯤ ꯁꯤꯁꯇꯔ ꯑꯗꯨꯝ ꯀꯧꯋꯦꯕ ꯎꯝ
ꯑꯣ ꯑꯣ
ꯑꯗꯨꯗꯤ ꯅꯪꯁꯡꯖꯨ ꯀꯕꯨꯏꯂꯣꯟꯗꯤ ꯈꯔ ꯈꯥꯡꯂꯝꯂꯅꯤꯗ
ꯈꯪꯗꯦꯍꯦ ꯑ ꯀꯩꯅꯣ ꯄꯥꯎꯃ ꯍꯥꯏꯕ꯭ꯔꯥ
ꯎꯝ
ꯄꯥꯎꯃꯥꯏ ꯁꯖꯨꯀꯥꯖꯤꯂꯡ ꯖꯤꯂꯤꯡ ꯅꯣ ꯂꯤꯌꯥꯡꯃꯩ ꯅꯠꯇꯕ ꯖꯨꯂꯤꯌꯥ ꯉꯔꯣꯡ ꯍꯥꯏꯕ꯭ꯔꯥ ꯖꯨꯂꯤꯌꯥꯣꯡ ꯍꯥꯏꯕ꯭ꯔꯥ
ꯖꯦꯂꯦꯡꯔꫭꯡ
ꯑꯥ ꯖꯤꯂꯤꯌꯥꯡꯔꫭꯡ
ꯖꯦꯂꯦꯟꯔꫭꯡ ꯍꯥꯏꯔꯗꯤ ꯎꯝ ꯍꯣꯏ ꯇ꯭ꯔꯥꯏꯞꯄꯨꯗꯤ ꯑꯃꯅꯦ ꯑꯗꯨ ꯑꯣꯏꯔꯁꯨ ꯂꯣꯟꯗꯤ ꯇꯣꯉꯥꯜꯂꯦꯕꯀꯣ
ꯑꯣ
ꯖꯤꯂꯦꯡꯔꫭꯡ ꯍꯥꯏꯁꯤꯗ
ꯖꯦꯂꯦ ꯀꯔꯤ ꯍꯥꯏꯕ
ꯖꯦꯂꯦꯡꯔꯣꯡ
ꯖꯦꯂꯦꯡꯔꯣꯡ
ꯒ꯭ꯌꯥꯁ ꯔꯣꯡꯃꯥꯏꯕꯨ ꯔꯣꯡ ꯍꯥꯏꯅ ꯍꯥꯞꯄ
ꯔꯣꯡꯃꯩ ꯖꯦꯂꯦꯡꯔꫭꯡ
ꯔꯣꯡ
ꯔꫭꯡꯁ
ꯌꯦꯁ
ꯑꯩꯈꯣꯏꯒꯤ ꯑꯩꯈꯣꯏꯒꯤ ꯀ꯭ꯂꯥꯁꯁꯦ ꯑꯃꯔꯣꯝ ꯆꯠꯀꯦꯗꯧꯔꯦ
ꯀꯃꯥꯏꯅ
ꯒ꯭ꯌꯥꯟ ꯇꯥꯗꯦ
ꯑꯣ ꯇꯥꯔꯦ
ꯑꯦ ꯁꯤ ꯎꯝꯕ ꯗꯤꯁꯀꯁꯟꯅꯤ ꯌꯥꯕꯅꯤꯗ
ꯅꯪꯅ ꯔꯨꯜ ꯂꫭꯏꯅ ꯁꯦꯝꯈ꯭ꯔꯣ
ꯔꯨꯜꯁ ꯑꯃ ꯁꯦꯝꯗꯣꯛꯑꯁꯤꯔꯣ
ꯑ ꯑꯇꯣꯞꯄ ꯑꯃꯥ ꯁꯦꯝꯁꯦ ꯌꯥꯝ ꯋꯥꯏ
ꯑꯦ ꯅꯪꯅ ꯍꯧꯖꯤꯛ ꯁꯥꯔꯤꯕꯁꯦ ꯀꯩꯒꯤꯅꯣ ꯈꯪꯕ꯭ꯔ
ꯀꯩꯒꯤꯔ
ꯃꯅꯨꯡꯗ ꯂꯩꯕ ꯌꯥꯗꯦ ꯃꯄꯥꯅꯗ ꯐꯝꯃꯅꯤ ꯍꯥꯏꯁꯦ
ꯑꯧ
ꯌꯥꯝ ꯁꯥꯏꯌꯦ ꯍꯥꯏꯔ
ꯑꯥ
ꯑꯗꯣ ꯀꯩꯒꯤꯅꯣ ꯈꯪꯕ꯭ꯔꯥ
ꯈꯪꯗꯦ
ꯏꯪꯗꯕꯒꯤ
ꯎꯍꯝ ꯑꯩ ꯍꯥꯏꯁꯦ
ꯑꯦꯔꯣ ꯄ꯭ꯂꯦꯟ ꯃꯈꯣꯟ ꯖꯤꯗꯤ
ꯖꯒꯥꯗ ꯂꯩꯕ
ꯇꯦꯔꯦꯁ ꯇꯥꯏꯞꯇ ꯇꯦꯔꯦꯁ ꯃꯛꯇꯤ ꯅꯠꯇꯕ ꯇꯦꯔꯦꯁꯀꯤ ꯇꯥꯏꯞꯇꯣ
ꯂꯥꯏꯛ ꯑꯟ ꯑ ꯑꯣꯄꯟ ꯕꯦꯔꯟꯗꯥꯒꯤ ꯇꯥꯏꯞꯇ
ꯅꯨꯡꯉꯥꯏꯅꯦ ꯉꯔꯥꯡꯗꯣ ꯅꯪ ꯕꯦꯇ꯭ꯔꯤ ꯂꯩꯔꯝꯃꯗꯤ ꯅꯪꯒꯤꯁꯨ ꯂꯣꯏꯔꯝꯕꯁꯨ ꯌꯥꯕ
ꯑꯩꯗꯤ ꯂꯣꯏꯈ꯭ꯔꯦ ꯉꯁꯤ ꯑꯃꯨꯒ ꯇꯧꯕꯅꯦ꯫
ꯑꯣ ꯌꯥꯝ ꯐꯥꯏꯅꯦ ꯗꯨꯗꯤ
ꯎꯝ
ꯅꯪꯗꯤ ꯂꯣꯏꯗꯕꯒꯤꯔꯣ?
ꯈꯪꯗꯦ ꯑꯩ ꯍꯧꯖꯤꯛ ꯈꯪꯉꯁꯨ ꯈꯪꯗꯦ꯫
ꯑꯗꯨ ꯅꯣꯏ ꯀꯩ ꯍꯥꯏꯁꯤꯔꯥ ꯆꯥꯅꯤꯡꯕ ꯃꯦꯒꯤꯒꯨꯝꯕ ꯀꯩ ꯀꯩꯅꯣ ꯊꯣꯡꯉꯒ ꯆꯥꯒꯦ ꯍꯥꯏꯁꯨ ꯌꯥꯕ꯭ꯔꯥ ꯑꯗꯨꯝ ꯅꯣꯏꯅꯊꯟꯇ
ꯍꯣꯏ ꯍꯣꯏ ꯌꯥꯝꯅꯤ ꯑꯈꯣꯏ ꯏꯂꯦꯛꯇ꯭ꯔꯤꯛꯀꯤ ꯄꯣꯠ ꯗꯨꯝ ꯄꯨꯔꯛꯄꯅꯦ꯫
ꯎꯝ ꯍꯥꯏꯗꯤ ꯕꯣꯏꯂꯔꯒꯨꯝꯕ ꯏꯟꯗꯛꯁꯟꯒꯨꯝꯕ ꯁꯤꯖꯤꯟꯅꯕ ꯌꯥꯕ꯭ꯔꯥꯕ?
ꯍꯣꯏ ꯌꯥꯏꯌꯦ꯫
ꯑꯣ ꯑꯣꯖꯥꯁꯤꯡ ꯀꯩꯝ ꯍꯥꯏꯗꯦ
ꯍꯥꯏꯗꯦ ꯑꯣꯖꯥꯁꯨ ꯂꯩꯇꯦ
ꯑꯥ
ꯑꯣꯖꯥꯅ ꯌꯨꯝ ꯃꯥꯒꯤ ꯑꯣꯟ ꯀ꯭ꯋꯥꯇꯔꯗ
ꯑ ꯀꯩ ꯍꯥꯏꯁꯤꯔꯥ ꯊꯕꯛ ꯁꯨꯔꯒ ꯆꯠꯂꯤꯕ ꯃꯤꯁꯤꯡ ꯗꯒꯤ ꯍꯦꯟꯅ ꯅꯨꯡꯉꯥꯏꯔꯦꯅꯦ ꯅꯣꯏꯒꯤꯁꯦ꯫
ꯍꯣꯏ
ꯅꯨꯄꯤ ꯉꯥꯛꯇ ꯑꯣꯏꯔꯝꯒꯅꯤꯀꯣ
ꯎꯝ ꯅꯨꯄꯤ ꯉꯥꯛꯇꯥꯅꯦ
ꯗꯨꯗꯤ ꯅꯨꯡꯉꯥꯏꯔꯣ
ꯅꯨꯉꯥꯏꯗ
ꯂꯥꯏꯔꯤꯛ ꯄꯥꯔꯤꯕꯁꯨ ꯃꯥꯜꯂꯤ ꯃꯅꯥꯛꯇ
ꯇꯥꯕ꯭ꯔꯣ?
ꯇꯥꯏꯌꯦ
ꯑꯣ ꯑꯣ ꯑꯣ ꯑꯧ ꯌꯥꯗꯦꯗꯤ ꯍꯥꯏꯕꯅꯦ ꯑꯗꯣꯏꯁꯨ ꯑꯩꯗꯣ ꯎꯄꯥꯏ ꯂꯩꯃꯟꯗꯕ ꯑꯗꯨꯒꯤꯅꯦ
ꯎꯄꯥꯏ ꯂꯩꯇ꯭ꯔꯗꯤ ꯋꯥꯁ ꯔꯨꯝ ꯆꯠꯂꯣ
ꯑꯗꯨꯗꯨꯅ ꯍꯦꯟꯅ ꯏꯀꯣ ꯆꯠꯄꯅꯤ
ꯐꯥꯒꯤ ꯇꯧꯕꯅꯤꯗ ꯐꯦꯟꯒꯨꯝꯕ ꯍꯥꯞꯇꯔꯣ?
ꯍꯥꯞꯄꯦꯗ
ꯐꯦꯟꯒꯤ ꯅꯨꯡꯁꯤꯠꯁꯨ ꯁꯥꯔꯝꯒꯅꯤꯗ
ꯐꯦꯟ ꯌꯧꯔꯛꯇꯦ ꯍꯥꯏꯔꯒ ꯑꯩꯒꯤ ꯇꯨꯝꯐꯝꯗ
ꯏꯍꯦ ꯅꯣꯏ ꯀꯥꯗꯨ ꯋꯥꯡꯕꯒꯤꯔꯣ?